ꯑ ꯇꯥꯏꯌꯦ ꯆꯦ
ꯑꯣ ꯀꯩ ꯋꯌꯤ ꯁꯥꯟꯗꯣꯏꯅꯣ
ꯆꯆꯕꯥ ꯆꯦ
ꯆꯥꯔꯦ ꯅꯪ ꯆꯥꯔꯕꯣ
ꯆꯥꯗ꯭ꯔꯤ
ꯎꯝ ꯀꯩ ꯊꯣꯡꯒꯦ
ꯑ ꯁꯧꯒ꯭ꯔꯤ ꯊꯣꯡꯉꯤ
ꯑꯈꯣꯏ ꯉꯥ ꯊꯣꯡꯉꯤ
ꯑ ꯑꯍꯥꯎꯕꯅꯤꯅꯦ
ꯑꯥꯅꯤ ꯀꯥꯏꯗꯅꯅ
ꯎꯝ ꯊꯧꯕꯥꯜ ꯋꯥꯡꯈꯦꯝ ꯂꯩꯁꯦ
ꯑꯣ ꯑꯗꯨꯗꯤ ꯌꯥꯏ ꯄꯣꯛꯀ ꯑꯗꯨꯝ ꯅꯛꯅꯌꯦꯦ
ꯅꯛꯅꯔꯦ ꯇꯨꯆꯦꯗꯤ
ꯊꯧꯕꯥꯜ ꯂꯩꯁꯥꯡ ꯊꯦꯝꯗꯦ
ꯑ
ꯀꯩꯁꯥꯡ ꯊꯦꯝꯅꯨ ꯀꯥꯏꯖꯒꯔꯒꯦ
ꯊꯧꯗꯥꯝ ꯈꯪꯕ꯭ꯔꯥ
ꯊꯧꯗꯥꯝ ꯑꯥ ꯈꯪꯉꯦ
ꯑꯗꯗꯦ
ꯑꯗꯨ ꯀꯩꯅꯣ ꯊꯧꯗꯥꯝ ꯂ ꯊꯧꯗꯥꯝꯂꯣ ꯊꯣꯉꯥꯝꯂꯣ ꯂꯤꯡꯖꯦꯟ ꯊꯣꯏꯕꯤ ꯈꯪꯕ꯭ꯔꯥ
ꯈꯪꯗꯤꯌꯦ ꯀꯩꯨꯝꯗꯥꯡꯅꯣ
ꯊꯣꯉꯝ ꯊꯣꯉꯥꯝ ꯍꯥꯏꯕ ꯑꯣꯏ ꯃꯥꯅꯦ ꯃꯣꯏꯒꯤꯗꯣ
ꯑꯣ ꯊꯣꯉꯝ ꯊꯣꯡꯉꯝ
ꯑꯣ ꯊꯣꯒꯥꯥꯝ ꯇꯥꯗꯤ ꯇꯥꯕꯅꯤ ꯑꯩꯈꯣꯏꯅꯗꯤꯇꯪꯅꯗꯦ
ꯎꯝ ꯂꯩꯁꯥꯡꯊꯦꯝꯗꯒꯤ ꯀꯩꯅꯣ ꯌꯨꯝꯅꯥꯛ ꯏꯃꯥꯟꯅꯗꯕ ꯃꯥꯖꯦꯔꯒ ꯏꯃꯥꯟꯅꯕꯤꯗꯤ ꯌꯥꯝ ꯇꯝꯃꯤꯟꯅꯔꯦ ꯁ꯭ꯀꯨꯜ
ꯑꯣ ꯅ ꯀꯥꯏꯅꯃꯀꯦ
ꯂꯂꯅꯅꯥꯒ ꯃꯅꯦ ꯔꯔꯤꯟꯇ ꯅꯔꯤꯟ ꯇꯠꯇ ꯂꯩꯔꯣ ꯁꯤꯖꯦꯗꯤ
ꯑꯥ ꯑꯩꯁꯨꯦ ꯑꯩꯔꯦ ꯂꯩꯌꯦ ꯀꯩꯁꯥꯝꯄꯥꯠꯇ ꯅꯪꯅ ꯀꯥꯏ ꯂꯩꯇ
ꯑꯩ ꯆꯤꯡꯃꯩꯔꯣꯡꯒꯤꯗ ꯂꯩ ꯑꯃ ꯀ꯭ꯂꯥꯁꯤꯛ ꯂꯥꯟꯗꯦ ꯂꯩꯕꯗꯣ
ꯑꯥ
ꯈꯔ ꯈꯔ ꯆꯠ
ꯔꯦ ꯔꯔꯤꯂꯕ
ꯑꯔꯦꯅꯦ ꯀꯌꯥ ꯂꯧꯏꯁꯦ ꯊꯥꯒꯤꯅꯦꯦꯇ
ꯑꯩꯈꯣꯏ ꯂꯤꯁꯤꯡ ꯑꯃ ꯆꯥꯇ꯭ꯔꯦꯠꯂꯧ
ꯑꯣ ꯃꯩ ꯁꯤ
ꯑ ꯂꯣꯏꯅ ꯄꯤꯕꯤꯗ
ꯌꯥꯏꯅꯦ
ꯎꯝ ꯅꯣꯏ ꯀꯌꯥ ꯂꯧꯒꯦ
ꯑ ꯀꯩꯅꯇꯣꯏꯒꯤꯗ ꯑꯣꯏꯅ ꯇꯧꯕ꯭ꯔꯥ ꯍꯥꯏꯗꯤ ꯀꯩꯗ ꯑ ꯕꯤꯜꯗꯤꯡ ꯑꯣꯏꯒꯤ ꯇꯥꯏꯞ ꯇꯧꯕꯤꯗꯨꯗ ꯑꯣꯏꯅ ꯇꯧꯋꯔꯥ
ꯃꯈꯥꯒꯤ ꯐꯥꯔꯁ ꯁꯦꯀꯦꯟ ꯐ꯭ꯂꯣꯔꯐꯧꯗꯤꯤ ꯕꯤꯜꯗꯤꯡ ꯑꯣꯏꯌꯦꯦ ꯃꯊꯛꯀꯤ ꯐ꯭ꯂꯣꯔꯗꯨꯗꯤ ꯀꯩꯅꯣ ꯑꯣꯏ ꯇꯤꯟꯅꯕꯨ ꯀ ꯋꯥꯆꯦ ꯋꯥꯠꯆꯦ ꯂꯩ ꯄ꯭ꯂꯥꯏꯅꯈꯥꯏꯑꯕ
ꯎꯝ ꯑꯣ ꯑꯩ ꯀꯇꯤ ꯀꯩꯅꯣ ꯔꯨꯝ ꯑꯅꯤ ꯂꯧꯕꯅꯦꯕ
ꯑꯥ
ꯑꯩꯈꯣꯏꯕꯣꯏꯒꯤ ꯄꯣꯠ ꯆꯩꯩ ꯃꯣꯏꯒꯤ ꯒꯣꯗꯥꯎꯟꯒꯤ ꯄꯣꯠ ꯆꯩꯩ ꯊꯝꯕꯒꯤ ꯑꯗꯣ ꯑꯃ ꯆꯥꯝꯉꯥ ꯑꯃ ꯆꯥꯃꯉꯥꯃꯨ ꯂꯧꯋꯦ
ꯑꯣ
ꯑꯗꯨꯝ ꯑꯍꯨꯝ ꯃꯗꯤ
ꯑꯣ ꯑꯃ ꯆꯥꯝꯃꯉꯥꯒꯗꯤ ꯌꯥꯝ ꯇꯥꯡꯅ ꯅꯤꯊꯣꯛꯏꯁꯦ ꯑꯩꯈꯣꯏ ꯀꯩꯥꯝꯄꯥꯠꯤꯁꯤꯡ ꯑꯥꯝꯉꯥ ꯑꯗꯨꯋꯥꯏꯗꯤ ꯍꯧꯋꯏ
ꯍꯧꯕꯅꯦ ꯑꯗꯨꯝ ꯍꯧꯖꯤꯛꯇꯤ ꯑꯗꯨꯝ ꯔꯦꯟꯁꯇꯣ ꯑꯅꯤ ꯆꯥꯝꯃꯉꯥ ꯑꯅꯤ ꯁ꯭ꯋꯥꯏꯗ ꯂꯣꯏ ꯂꯩꯌꯦꯕ
ꯂꯣꯏ ꯂꯩ ꯎꯝ
ꯑꯗꯩ ꯌꯥꯝ ꯇꯥꯡ ꯇꯥꯡꯕꯁꯨ ꯂꯩꯌꯦ
ꯍꯣꯏ ꯌꯥꯝ ꯂꯩ ꯂꯤꯁꯤꯡ ꯑꯍꯨꯝ ꯆꯥꯃꯉꯥ ꯃꯔꯤ ꯌꯧꯕ ꯌꯥꯎꯍꯦ
ꯑ ꯑꯗꯒꯤ ꯁꯣꯝꯒꯤ ꯀꯩꯅꯣ ꯆꯤꯡꯃꯩꯔꯣꯡꯝꯒꯤ ꯑꯁꯣꯝꯒꯤ ꯗꯨꯋꯥꯂꯦꯟ ꯍꯥꯏꯕ꯭ꯔꯥ
ꯎꯝ
ꯑꯗꯨ ꯑꯗꯣꯝ ꯂꯥꯛꯀꯥꯟꯗ ꯔꯨꯛ ꯍꯦꯛꯂꯦꯕ ꯇꯥꯡꯕꯗꯣ ꯀꯩꯅꯣ ꯃꯣꯏꯗꯤ ꯀꯩꯅꯣ ꯇ꯭ꯔꯥꯏꯕꯁꯨ ꯉꯥꯛꯇ ꯑꯣꯏꯕꯒꯤ ꯇ꯭ꯔꯥꯏꯕ ꯃꯁꯦꯜꯅ ꯑꯗꯨꯝ ꯄꯩꯁꯥꯗꯨ ꯌꯥꯝ ꯂꯧ ꯃꯥꯜꯂꯦꯕ
ꯑ
ꯑꯗꯨ ꯃꯌꯥꯝ ꯃꯌꯥꯝ ꯂꯧꯕ ꯌꯥꯎꯋꯦ ꯑꯗꯩ ꯃꯣꯏ ꯁꯨꯝ ꯇ꯭ꯔꯥꯏꯞꯀꯤꯁꯤꯗ ꯍ ꯁꯦ ꯂꯩꯅꯩꯒꯗꯣ ꯀꯩꯅꯣ ꯌꯥꯝ ꯌꯥꯝ ꯂꯧꯋꯦ ꯑꯍꯨꯝ ꯆꯥꯃꯉꯥꯒ ꯂꯧꯋꯦ
ꯎꯝ
ꯆꯤꯖꯤꯦ ꯑꯗꯨꯝ ꯃꯦꯠꯁ ꯀꯧꯋꯦ ꯍꯥꯏꯌꯦꯦ
ꯍꯥꯏꯗꯤ ꯅꯪꯁꯨ ꯂꯧꯔꯥ
ꯑꯥ
ꯑꯣ ꯑꯩꯅ ꯈꯠꯂꯤꯗꯤꯦ ꯀꯩꯅꯣꯗ ꯄꯣꯔꯝꯗꯤ ꯌꯥꯎꯋꯦꯅ
ꯅꯨꯡꯉꯥꯏꯕ꯭ꯔꯥ
ꯑꯗꯨꯝ ꯅꯨꯡꯉꯥꯏ ꯃꯦꯁꯀꯤꯗꯤ ꯑꯗꯨꯝ ꯅꯨꯡꯉꯥꯏꯌꯦ ꯑꯇꯣꯞꯄꯗꯤ ꯄꯥꯝꯃꯤ ꯑꯩꯈꯣꯏ ꯀꯩꯅꯣ ꯏꯌꯥꯝꯕ ꯑꯃꯥꯅꯁꯨ ꯃꯥꯅꯗꯣ ꯃꯦꯠꯁꯇꯤ ꯅꯨꯡꯉꯥꯏꯕꯅꯦ ꯈꯣꯠꯄꯅꯦ ꯑꯗꯨꯝ ꯍꯥꯏꯕꯗꯤ ꯍꯥꯏꯕ ꯗꯦꯝ ꯇꯝꯈꯤꯕꯅꯦꯃ ꯍꯧꯖꯤꯛꯄꯨꯗꯤ ꯑꯦꯝ ꯌꯨꯗ ꯇꯥꯃꯣꯅꯦ
ꯎꯝ ꯅꯣꯏ ꯃꯤ ꯀꯌꯥ ꯍꯟꯗꯛ ꯃꯤ ꯀꯌꯥ ꯇꯝꯒꯦ ꯅꯣꯏ ꯒꯤ
ꯃꯃꯥꯡꯒꯤ ꯐꯥꯔꯁ ꯁꯦꯝ ꯊꯥꯕꯗꯣ ꯋꯥꯟ ꯐꯤꯐꯇꯤ ꯁꯤꯛꯁ ꯊꯥꯕꯅꯦꯕ
ꯑꯥ
ꯑꯗꯣ ꯃꯣꯏꯗꯣ ꯈꯔ ꯀꯩꯅꯣ ꯂꯧꯊꯣꯛꯈꯤꯕ ꯇ꯭ꯔꯥꯟꯁꯐꯔ ꯁꯥꯔꯇꯤꯐꯤꯀꯦꯠ ꯂꯧꯊꯣꯛꯈꯤꯕ ꯑꯗꯩ ꯈꯔ ꯇꯣꯛꯈꯤꯕꯁꯨ ꯌꯥꯎ ꯃꯥꯜꯂꯦ
ꯎꯝ
ꯑꯗꯨ ꯀꯌꯥꯃꯨꯛ ꯊꯥꯝꯃꯣ ꯈꯪꯗꯦꯗꯁꯨ ꯋꯥꯟ ꯐꯣꯔꯇꯤ ꯑꯗꯨꯋꯥꯏꯃꯨꯛ ꯊꯥꯔꯝꯗꯧꯗꯤ ꯃꯥꯜꯂꯦ
ꯅꯣꯏ ꯌꯥꯝꯃꯦ
ꯌꯥꯝꯃꯦ
ꯎꯝ ꯒ꯭ꯌꯥꯟꯗꯤ ꯇꯥꯕ꯭ꯔꯥ
ꯍꯣꯏ ꯒ꯭ꯌꯥꯟꯗꯤ ꯇꯥꯏ
ꯃꯤ ꯄꯨꯂꯞ ꯂꯥꯛꯄ ꯅꯨꯃꯤꯠꯇꯗꯤ ꯑꯗꯨꯝ ꯁꯨꯡꯇꯥ ꯇꯥꯗꯕꯩ ꯐꯤꯚꯝꯗ ꯂꯩꯔꯥꯅꯤ
ꯎꯝ ꯎꯝ ꯃꯤꯗꯣ ꯀꯩꯅꯣ ꯑꯍꯥꯟꯕ ꯐꯥ꯭ꯔꯁ ꯁꯦꯝꯗꯒꯗꯤ ꯀꯩꯅꯣ ꯇꯧꯋꯦꯕ ꯄꯨꯂꯞ ꯈꯤꯇꯪꯒ ꯃꯤꯅꯠꯁꯦ ꯈꯤꯇꯪꯒ ꯍꯟꯊꯅ ꯆꯠꯂꯨꯕꯗꯣ ꯄꯨꯡ ꯃꯄꯟ ꯗꯩ ꯀ꯭ꯂꯥꯁ ꯍꯧꯕꯁꯦ ꯄꯨꯡ ꯃꯥꯄꯟ ꯃꯤꯅꯤꯠ ꯃꯉꯥ ꯁ꯭ꯋꯥꯏꯗꯒ ꯌꯧꯕꯁꯦ ꯐꯝꯐꯝꯁꯦ ꯑꯗꯨꯝ ꯃꯅꯤꯡꯗ ꯇꯥ ꯗꯣꯏ ꯅꯦꯕ
ꯎꯝ ꯇꯧꯕ ꯃꯅꯦ
ꯑ ꯃꯤꯗꯨ ꯌꯥꯝ ꯀꯥꯔꯛꯄꯗꯨꯒ ꯁꯦꯀꯦꯟ ꯁꯦꯝꯗꯅ ꯃꯤꯗꯤ ꯄꯥꯛ ꯀꯥꯔꯛꯇ꯭ꯔꯦ ꯍꯥꯟꯅꯒꯤ ꯏꯁꯇ꯭ꯔꯦꯡꯗꯨꯗꯤ ꯑꯣꯏꯗꯕ
ꯎꯝ
ꯑꯣꯖꯥꯈꯩꯕꯨꯗꯤ ꯑꯗꯨꯝ ꯂꯣꯏꯅꯕꯕꯨꯗꯤ ꯅꯨꯡꯉꯥꯏ
ꯎꯝ ꯅꯨꯡꯉꯥꯏꯕꯅꯤ ꯅꯣꯏ ꯏꯁꯀꯣꯂꯔ ꯀꯌꯥꯝ ꯆꯪꯉꯦ
ꯎꯝ ꯏꯁꯀꯣꯂꯔ ꯏꯁꯀꯣꯂꯔꯗꯗꯤ ꯐꯥꯔꯁ ꯁꯦꯝꯗꯗꯤ ꯆꯪꯉꯦ ꯍꯟꯗꯛꯇ ꯍꯟꯗ ꯁꯦꯀꯦꯟ ꯁꯦꯝꯗꯗꯤ ꯆꯪꯕ ꯆꯪꯗꯦ
ꯎꯝ
ꯀꯩꯅꯣ ꯁꯤꯆ ꯑꯣꯏꯒꯤꯗꯤ
ꯑꯩꯈꯣꯏꯗꯤ ꯃꯃꯥꯡꯁꯨꯅ ꯆꯪꯗꯦ ꯃꯥ ꯍꯟꯗꯛ ꯍꯟꯗꯛ ꯑꯣꯖꯥ ꯅꯨꯄꯤ ꯑꯃ ꯆꯪꯉꯦ
ꯎꯝ ꯅꯨꯡꯉꯥꯏꯔꯣꯏ ꯆꯦ ꯗꯤ ꯑꯝꯗ
ꯍꯥ
ꯖꯤꯠꯄꯤꯗ ꯇꯧꯕꯣ ꯅꯨꯡꯉꯥꯏꯕ꯭ꯔꯣ
ꯑꯁ ꯅꯨꯡꯉꯥꯏꯇ ꯅꯨꯄꯤ ꯉꯥꯛꯇꯅꯤꯅꯦꯅ ꯑꯁ ꯂꯥꯡꯕꯗꯤ ꯈꯨ ꯅꯨꯡꯉꯥꯏ ꯑꯃꯅꯤꯅꯤꯍꯦ ꯎꯂꯤꯅꯅꯒ ꯇꯝ꯭ꯔꯣ
ꯇꯝꯃꯦꯅꯅꯦ ꯑꯣꯁꯒꯦꯁꯨ ꯁ ꯁꯥꯏ ꯆꯥꯏ
ꯎꯝ ꯑꯣꯖꯥ ꯀꯩꯁꯨ ꯅꯨꯡꯉꯥꯏꯑꯌꯦ ꯑꯗꯨꯝ ꯑꯣꯖꯥ ꯗ꯭ꯔꯣ ꯗ꯭ꯔꯣ ꯇꯧꯕꯩꯅꯦ ꯑꯩꯈꯣꯏ ꯃꯤꯁꯤ ꯌꯥꯝ ꯑꯗꯅ
ꯈꯪꯗꯕ ꯑꯃ ꯂꯩꯕꯗ ꯑꯗꯨꯝ ꯌꯥꯝ ꯐ꯭ꯔꯤꯗ ꯍꯪ ꯌꯥꯔꯝꯃꯅꯤ
ꯑꯗꯨꯕꯨꯗꯤ ꯑꯗꯨꯝ ꯑꯣꯖꯥꯒ ꯀꯣꯏꯅꯗ꯭ꯔꯦꯕ ꯑꯗꯨꯝ
ꯎ
ꯅꯣꯏ ꯁꯦꯅꯤꯌꯔꯈꯩꯗꯣ ꯐꯕ꯭ꯔꯣ
ꯍꯣꯏ ꯁꯦꯅꯤ ꯍꯥꯏꯁꯦ ꯑꯩꯗꯤ ꯁꯦꯅꯤꯔ ꯄꯥꯛ ꯈꯪꯅꯕꯗꯤ ꯑꯣꯏꯗ꯭ꯔꯤꯕ
ꯎꯝ
ꯑꯗꯣ ꯃꯣꯏ ꯈꯔ ꯈꯪꯅꯕ ꯌꯥꯎꯋꯦ ꯑꯗꯨꯗꯤ ꯑꯗꯨꯝ ꯋꯥꯔꯤ ꯁꯥꯟꯅꯕ ꯀꯩꯗꯤ ꯅꯨꯡꯉꯥꯏ ꯑꯩꯅ ꯈꯪꯅꯕꯗꯣ ꯇꯧꯕꯕꯨꯗꯤ ꯑꯩꯅ ꯈꯪꯅꯩ ꯁꯦꯅꯤꯌꯔꯗꯨꯅ ꯑꯃꯨꯛ ꯑꯩꯈꯣꯏ ꯁ꯭ꯀꯨꯜ ꯇꯝꯃꯤꯟꯅꯔꯛꯄ ꯑꯣꯏꯕ
ꯑꯥ
ꯍ ꯑꯣꯏꯕꯦ ꯑꯗꯣ
ꯄꯦꯔꯥꯗꯥꯏꯁꯇ ꯇꯝꯃꯛꯣ ꯄꯥꯏꯔꯕ ꯄꯦꯔꯥꯗꯥꯏꯁ ꯑꯣ ꯃꯃꯤꯡꯅ ꯍꯥꯏꯔꯛꯅꯦ ꯈꯪꯗ꯭ꯔꯦꯡꯒꯦ
ꯁꯟꯇꯣꯁ ꯃꯣꯏꯗꯣ ꯃꯣꯏꯒꯗꯤ ꯍꯥꯏꯐꯦꯠ ꯋꯥꯔꯤ ꯍꯥꯏꯐꯦꯠꯄꯗꯤ ꯁꯥꯟꯅꯩ ꯑꯗꯣ ꯐꯖꯅ ꯈꯪꯅꯗ꯭ꯔꯤ ꯁꯦꯅꯤꯌꯔꯁꯦ
ꯑꯣ ꯑꯩ ꯈꯔ ꯈ ꯈꯪꯕ ꯌꯥꯎ ꯑꯩꯈꯣꯏ ꯁꯨꯝ ꯑꯦꯛꯖꯥꯝꯗ ꯄꯥꯎ ꯐꯥꯎꯅꯕ ꯏ ꯂꯤꯟꯊꯣꯏꯅꯦ ꯑꯗꯒꯤ ꯀꯅꯥ ꯀꯅꯥꯅꯣ ꯈꯔ ꯃꯦꯁꯦꯁ ꯁꯝꯅ ꯕꯦꯂꯦꯝꯁꯤꯤꯅꯥ ꯑꯦꯟꯖꯦꯂꯤꯀꯥ ꯈꯪꯕ꯭ꯔꯥ
ꯈꯪꯗꯦ ꯃꯁꯛ ꯎꯔꯗꯤ ꯈꯪꯅꯤ
ꯎꯝ
ꯖꯦꯁꯦ ꯃꯤꯁꯇꯔ ꯀꯌꯥ
ꯑ ꯑꯩꯅ ꯐꯣꯔꯠ ꯑꯣꯏꯗꯨꯕ ꯍꯟꯗꯛ ꯐꯇꯕ
ꯑ ꯑ
ꯅꯣꯏ ꯑꯃꯦꯟꯗꯕ ꯅꯈꯣꯏ ꯏꯃꯥꯅꯤ ꯃꯤꯃꯤꯅꯌꯥꯅ ꯋꯥꯔꯤ ꯁꯥꯟꯗꯣꯏꯁꯦ
ꯇꯔꯥ
ꯇꯧꯔꯛ ꯑꯩꯩꯅ ꯑꯃꯨꯛ ꯇꯧꯔꯛ ꯇꯧ ꯍꯥꯏꯅꯦ ꯑꯩꯅ ꯑꯁꯤ ꯂꯣꯏꯔꯒ ꯑꯩꯅ ꯑꯃꯨꯛ ꯇꯧꯔꯛꯑꯒꯦ
ꯑꯥ ꯃꯉꯥꯔꯛ ꯍꯥꯏꯕ ꯀꯩꯅꯣꯝ ꯇꯧꯗꯣꯏꯅꯦ
ꯑꯥ ꯑꯥ ꯑꯥ ꯉꯁꯤ ꯀꯌꯥꯔꯛ ꯁꯥꯟꯝꯁꯦꯕ
ꯈꯪꯗꯤꯌꯦ ꯑꯗꯨ ꯑꯗꯨꯝ ꯑꯅꯤ ꯄꯨꯡ
ꯄꯨꯡ ꯅꯤꯄꯥꯟꯒ ꯃꯤꯅꯤꯠ ꯇꯔꯥꯇꯔꯨꯛ ꯑꯗꯨꯝ ꯑꯗꯨꯁꯨ ꯁꯥꯟꯅꯕ ꯑ
ꯍꯣꯏ ꯑꯅꯤꯔꯛ ꯑꯅꯤꯔꯛ ꯑꯍꯨꯝ ꯑꯗꯨꯝ ꯌꯥꯅꯤꯗ ꯀꯨꯟꯐꯧ ꯌꯥꯅꯤꯅ
ꯃꯤꯅꯤꯠ ꯇꯔꯦꯠ ꯐꯥꯔꯦ ꯇꯔꯥ ꯐꯥꯗꯧ ꯀꯨꯏꯗꯔ꯭ꯦ ꯗ
ꯎꯝ
ꯎ
ꯆꯤꯆꯦ ꯀꯣꯆꯤꯡ ꯆꯠꯄ꯭ꯔꯣ ꯀꯃꯥꯏꯅ ꯇꯧꯒꯦ ꯆꯠ ꯑꯩꯈꯣꯏ ꯑꯩꯕꯨꯗꯤ ꯆꯠꯇꯦ ꯃꯣꯏ ꯀꯩꯅꯣ ꯏꯁꯀꯣꯂꯔ ꯀꯥꯡꯕꯨꯅ ꯇꯥꯛꯑꯦꯅ ꯏꯃꯥꯟꯅꯕꯤꯈꯩꯗꯤ ꯌꯥꯎꯋꯦ
ꯑꯣ ꯅꯨꯡꯉꯥꯏ ꯍꯥꯏꯕꯔꯥꯗ
ꯍꯣꯏ ꯅꯣꯡꯕꯨꯗꯤ ꯅꯨꯡꯉꯥꯏꯗꯣ ꯑꯅꯝꯕꯅ ꯁꯨꯝ ꯆꯠꯂꯤꯗꯨꯗꯤ ꯀꯩꯅꯣꯒꯤꯅꯤꯗ ꯇꯨꯏꯁꯟ ꯌꯥꯎꯕꯁꯤꯡꯒꯤꯗꯤ ꯁꯨꯝ ꯑꯦꯛꯖꯥꯝ ꯃꯌꯥꯒꯤꯗꯣ
ꯑꯁ ꯑꯥ ꯑꯗꯨꯝ ꯑꯝꯍꯥ ꯇꯥꯕꯅꯤꯗ ꯑꯗꯨ ꯑꯦꯛꯖꯥꯝꯒꯤ ꯍꯥꯏ ꯕꯥꯟ
ꯑꯥ ꯑꯗꯨꯝ ꯀꯩꯁꯨ ꯌꯥꯝ ꯃꯣꯏꯅꯒ ꯍꯣꯏ ꯑꯗꯨꯗꯤ ꯃꯣꯏꯅꯒ ꯀꯩꯁꯨ ꯌꯥꯝ ꯃꯥ ꯀꯥꯏ ꯍꯦꯟꯗꯅ ꯇꯧꯕꯗꯣ ꯇꯧꯗꯦꯕ ꯀꯩꯁꯨ
ꯃꯣꯏꯅ ꯏꯝꯄꯣꯔꯠꯇꯦꯟ ꯑꯗꯨꯝ ꯂꯧ ꯌꯥꯔꯕꯗ꯭ꯔꯣ
ꯎꯝ ꯀꯩꯅꯣ ꯇꯥꯛꯏꯗꯨꯁꯨ ꯏꯁꯀꯣꯂꯔ ꯀꯥꯡꯒꯨꯅ ꯇꯥꯛꯄꯅꯦꯕ ꯑꯗꯣ ꯑꯩꯈꯣꯏꯅ ꯑꯃꯨꯛ ꯑꯣꯖꯥꯅ ꯇꯥꯔꯛ ꯑꯩꯈꯣꯏꯅ ꯑꯗꯨꯝ ꯁꯦꯂꯦꯕꯁꯄꯨꯗꯤ ꯑꯗꯨꯝ ꯆꯞꯃꯥꯟꯅꯅ ꯇꯥꯛꯄ ꯀꯃꯣꯏꯖ ꯑꯗꯨꯝ ꯆꯞ ꯃꯥꯟꯅꯩꯑꯕ ꯁ꯭ꯀꯨꯜ ꯇꯥꯛꯏꯗꯨꯒ
ꯃꯥꯟꯅꯕꯅꯦ
ꯀꯣꯔꯁꯇ ꯃꯣꯏꯒꯤꯗꯣ ꯑꯗꯣ ꯂꯤꯁꯤꯡ ꯇꯔꯥ ꯍꯥꯏꯕ ꯁꯕꯖꯦꯛ ꯂꯣꯏꯅꯃꯛꯇ ꯍꯣꯡꯕꯨꯗꯤ ꯍꯣꯡꯏ
ꯑꯣ ꯀꯩꯅꯣꯗ ꯏꯁꯀꯣꯂꯔꯅ ꯀꯣꯏꯁꯟ ꯁꯦꯝꯗꯕꯅꯤꯅ ꯑꯃꯨꯛ ꯏꯁꯀꯣꯂꯔ ꯑꯃ ꯇꯥꯛꯄꯁꯦ ꯀꯩꯁꯨ ꯇꯧꯅꯤ
ꯍꯣꯏ
ꯅꯪ ꯌꯨꯝꯗ ꯂꯩꯕ꯭ꯔꯥ
ꯂꯩꯇꯦ ꯔꯦꯟꯠꯇ ꯍꯧꯖꯤꯛ
ꯊꯣꯛꯂꯛꯑꯣꯏꯗ꯭ꯔꯥ ꯍꯥꯏꯁꯦ ꯌꯨꯝꯗ
ꯀꯩꯅꯣ ꯇꯧꯋꯦ ꯑꯩꯈꯣꯏꯗꯣ ꯑꯦꯛꯖꯥꯝ ꯍꯌꯦꯡꯗ ꯑꯦꯛꯖꯥꯝ ꯑꯃ ꯂꯩꯌꯦꯕ
ꯑꯥ practical ꯒꯤꯔꯣ
ꯅꯠꯇꯦ ꯀꯩꯅꯣꯒꯤ ꯕꯤ ꯑꯦꯁ ꯁꯤꯒꯤ ꯃ꯭ꯌꯨꯖꯤꯛꯀꯤ ꯇꯧꯅꯤ
ꯑꯣ ꯃ꯭ꯌꯨꯖꯤꯛ ꯅꯣꯏ ꯃ꯭ꯌꯨꯖꯤꯛ ꯇꯧꯕ꯭ꯔꯥ
ꯑ
ꯎꯝ
ꯑꯔꯕꯤꯟ ꯁꯣꯏꯕꯝ ꯇꯥꯛꯏ
ꯋꯥꯍ
ꯑꯩꯈꯣꯏꯗꯤ ꯕꯤ ꯑꯦ ꯁꯤꯗꯤ ꯌꯣꯒꯥꯗ ꯂꯣꯏꯁꯤꯟꯈꯤꯕꯅꯦ
ꯑꯥ
ꯅꯣꯏ ꯀ ꯅꯣꯏ ꯖꯤ ꯏ ꯀꯩ ꯂꯧꯒꯦ
ꯗꯤꯐꯦꯟꯁ ꯇꯧꯏ ꯆꯦ
ꯗꯤꯐꯦꯟꯁ
ꯑꯥ
ꯅꯣꯏꯗꯤ ꯃꯌꯥꯝ ꯄꯤꯅꯦ ꯑꯩꯈꯣꯏꯗꯤ ꯐꯤꯖꯤꯛꯁ ꯀꯦꯃꯤꯁꯇ꯭ꯔꯤ
ꯍꯣꯏ ꯑ ꯎꯂꯅꯥꯅ ꯗꯤꯐꯦꯟꯁꯇꯣ ꯀꯩꯅꯣ ꯇꯧꯋꯦꯕ ꯗꯤꯐꯦꯟꯁꯇꯣ ꯗꯥꯏꯔꯦꯛ ꯑꯣꯅꯔꯁꯀ ꯄꯥꯔꯛꯄꯗꯗꯤ ꯑꯗꯨꯝ ꯃꯥꯗꯣ ꯅꯨꯡꯁꯨ ꯅꯨꯡꯉꯥꯏꯑꯕ ꯑꯗꯨꯒ ꯑꯗꯨ ꯀꯩꯅꯣꯒꯤ ꯇꯥꯏꯞꯇ ꯁꯣꯁꯦꯜꯒꯤ ꯇꯥꯏꯞꯇ ꯍꯤꯁꯇ꯭ꯔꯤ ꯖꯣꯒ꯭ꯔꯥꯐꯤ ꯂꯣꯏ꯫ ꯇꯝꯕ ꯑꯗꯨꯅ ꯑꯗꯨ ꯑꯗꯨꯣ ꯌꯥꯝꯗꯤ ꯀꯥꯟꯕꯨꯗꯤ ꯑꯣꯏ ꯎꯂꯦꯅꯥꯅ ꯃꯣꯏꯁꯨ ꯌꯥꯎꯔꯃꯗꯤ ꯂꯧꯒꯗꯧꯅꯦꯅ
ꯎꯝ ꯌꯥꯎꯗꯦ ꯑꯩꯈꯣꯏꯗꯤ ꯑꯣ ꯁꯟ ꯅꯦꯜ ꯄꯤꯗꯦꯕ
ꯍꯣꯏ
ꯃꯣꯏ ꯀꯥꯟꯗ ꯑꯃꯨꯛ ꯏ ꯕꯤ ꯑꯦꯁ ꯍꯥꯞꯄꯦ ꯑꯩꯈꯣꯏ ꯀꯥꯟꯗꯗꯤ ꯀꯦꯃꯦꯁ ꯇ꯭ꯔꯤ ꯐꯤꯖꯤꯛꯁ ꯅꯠꯇꯅ ꯑꯇꯣꯞꯄ ꯂꯧꯅꯤꯡ ꯉꯥꯏ ꯂꯩꯇꯦ
ꯑꯝ
ꯅꯣꯏ ꯁꯦꯛꯀꯤ ꯄ꯭ꯔꯦꯛꯇꯤꯀꯦꯜ ꯑꯦꯛꯖꯥꯝ ꯀꯔꯝ ꯀꯥꯟꯗ ꯇꯧꯅꯤ ꯍꯥꯏ
ꯗꯦꯠ ꯑꯩꯠꯇ ꯇꯧꯅꯤ ꯍꯥꯏ꯫
ꯎꯝ
ꯆꯦ ꯊꯝꯃꯒꯦ ꯃꯤꯅꯤꯠ ꯇꯔꯥ ꯐꯥꯔꯦ
ꯑꯣꯀꯦ ꯑꯩ ꯑꯃꯨꯛ ꯇꯧꯔꯛꯑꯒꯦ ꯎꯝ
ꯎꯝ